ꯑꯟ ꯇꯔꯦ ꯆꯦ
ꯎꯝ
ꯎ
ꯆꯥꯛꯇꯥꯥꯔꯕꯣ ꯅꯪꯝꯕꯣ
ꯆꯥꯛ ꯆꯥꯗ꯭ꯔꯤ ꯆꯥꯛ ꯆꯥꯊꯣꯛꯑꯁꯤꯔꯅ ꯇꯧꯔꯝꯃꯤꯅꯦ
ꯁꯨ ꯆꯥꯛ ꯆꯥ ꯊꯣꯛꯑꯁꯤꯔꯥ ꯈꯜꯂꯝꯕꯅꯦ ꯂꯩꯀꯣꯗ ꯑꯃ ꯇꯧꯔꯒ ꯆꯥꯔꯒꯦꯅ ꯈꯜꯂꯕ
ꯑꯣ
ꯑꯦ ꯅꯪ ꯑꯦꯁꯥꯏꯟꯃꯦꯟꯗꯨꯗꯤ ꯑꯗꯨꯝ ꯏꯔꯤꯕ꯭ꯔꯣ
ꯏꯔꯦ ꯏꯕꯒꯤ ꯂꯣꯏꯕ ꯅꯥꯏꯗꯦ ꯈꯨꯅꯥꯎꯕꯤꯒꯁꯦ ꯂꯣꯏ ꯍꯩꯒꯠꯂꯄꯣꯠꯅꯤꯅ ꯉꯥꯡꯁꯪ ꯉꯥꯡꯁꯪ ꯉꯥꯡꯗꯅ ꯈꯨꯠ ꯁꯥꯁꯤ ꯂꯣꯏ ꯅꯥꯔꯦ ꯉꯁꯤꯗꯤ ꯉꯁꯥꯏ ꯏꯈꯠꯂꯛꯄꯗꯣ ꯏꯈꯠꯂꯛꯄꯗꯣ ꯂꯣꯏꯗ꯭ꯔꯦ ꯁꯤꯕꯣ ꯍꯌꯦꯡꯗꯤ ꯂꯥꯁ ꯗꯦꯠꯅꯦꯕ ꯑꯗꯨꯅ ꯄꯤꯁꯟꯗꯕ ꯌꯥꯗꯕ ꯑꯗꯨꯅ ꯑꯍꯤꯡꯕ ꯇꯨꯝꯃꯣꯏꯗꯧꯔꯤ ꯑꯩ
ꯍꯌꯦꯡ ꯂꯥꯛꯑꯁꯤ ꯏꯕꯗꯤ ꯀꯌꯥꯝ ꯂꯣꯏꯔꯒꯦ
ꯏꯕꯁꯦ ꯄꯦꯄꯔ ꯃꯔꯤ ꯄꯤꯁꯟꯒꯗꯕꯅꯦ ꯑꯗꯣ ꯑꯍꯨꯝ ꯑꯃꯗꯤ ꯂꯣꯏꯔꯦ ꯑꯃꯗꯤ ꯀꯟꯅ ꯏꯈꯠꯂꯦꯅ ꯍꯧꯖꯤꯛ ꯅꯪꯕꯨꯗꯤ ꯅꯪꯉꯅꯤ ꯑꯗꯣ ꯑꯁ ꯋꯥꯕ ꯑꯃꯨꯛ ꯄꯥꯔꯒ ꯑꯃꯨꯛ ꯊꯤ ꯑꯃꯨꯛ ꯏ ꯇꯧꯗꯅ ꯑꯗꯨꯝ ꯂꯩꯔꯦ
ꯑꯃꯇ ꯉꯥꯏꯃꯤꯅ ꯂꯣꯏꯖꯔꯅꯤꯗ
ꯍꯣꯏ ꯁꯤꯁꯦ ꯂꯣꯏꯔꯗꯤ ꯑꯩ ꯋꯥꯏ ꯑꯃ ꯁꯪꯉꯥꯗꯕꯅꯦ ꯄꯥꯞ ꯑꯃ ꯀꯣꯟꯅꯦ
ꯑꯦꯛꯖꯥꯝꯅ ꯑꯗꯨ ꯂꯣꯏꯔꯒ ꯑꯦꯛꯖꯥꯝꯅ ꯑꯃꯨꯛ ꯇꯧꯈꯤꯗꯣꯏ ꯅꯠꯇ꯭ꯔꯣ
ꯑꯥꯎ ꯁꯤ ꯂꯣꯏꯕꯒꯁꯤ ꯗꯦꯠ ꯇꯦꯟꯁꯤꯗ ꯄꯤꯁꯜꯂꯅꯤ ꯗꯦꯠ ꯐꯤꯐꯇꯤꯟꯗ ꯚꯦꯀꯦꯁꯟ ꯄꯤꯈ꯭ꯔꯅꯤꯕ ꯑꯗꯨꯒ ꯃꯇꯨꯡ ꯑꯗꯨꯕ ꯀꯦꯁꯟ ꯀꯔꯛꯄ ꯖꯨꯂꯥꯏꯗ ꯑꯃꯨꯛ ꯑꯦꯛꯖꯥꯝ ꯇꯥꯗꯕ
ꯚꯦꯀꯦꯁꯟ ꯀꯥꯔꯐꯒ ꯑꯦꯛꯖꯥꯝ ꯑꯃꯨꯛ ꯇꯥꯗꯣꯏꯗꯣꯏ ꯁꯤꯗꯤ ꯑꯗꯨꯗꯤ
ꯇꯗ ꯁꯥꯇꯔꯥꯏ ꯄꯨꯁꯤꯁꯦ
ꯍ
ꯇꯝꯗꯕ ꯃꯤꯅꯕꯨꯗꯤ ꯌꯥꯝ ꯇꯝꯅꯤꯡꯕ ꯇꯝꯕ ꯑꯩꯈꯣꯏꯅꯗꯤ ꯋꯥꯔꯤꯕ
ꯇꯃꯁ ꯁꯨꯒꯥꯏ ꯇꯝꯗ ꯁꯨꯒꯥꯏꯅ ꯅ
ꯍꯣꯏ ꯂꯥꯏꯔꯤꯛꯁꯨ ꯍꯩꯕ ꯄꯥꯝꯃꯤ ꯋꯥꯁꯨ ꯋꯥꯅꯤꯡꯗꯦ ꯇꯧꯔꯤꯕ
ꯂꯥꯏꯔꯤꯛꯁꯦ ꯄꯥꯗꯕꯤꯗ ꯍꯩꯔꯗꯤ ꯅꯨꯡꯉꯥꯏꯒꯗ꯭ꯔ
ꯍꯣꯏ ꯃꯟꯇ꯭ꯔꯒꯨꯝꯕꯒ ꯂꯩꯇ꯭ꯔꯕ ꯈꯪꯗꯦ ꯁꯔꯤ ꯍꯥꯏꯗꯕ
ꯄꯥꯗꯅ ꯏꯅ ꯃꯅ
ꯍꯣꯏ ꯁꯣꯜꯂꯒ ꯆꯪꯍꯟꯕ ꯌꯥꯔꯗꯤ ꯅꯨꯡꯉꯥꯏꯗꯕ ꯀꯩꯗꯧꯔꯕꯣꯆꯦ
ꯐꯝꯃꯝꯕꯅꯦ ꯆꯥꯛ ꯆꯥꯛ ꯂꯣꯏꯔꯦꯅ ꯍꯥꯏꯔꯛꯄ ꯉꯥꯏꯔꯒ
ꯑꯣ ꯀꯥꯏꯅꯦꯔꯒ ꯆꯥꯗꯗꯤꯅꯦ
ꯎꯝ ꯉꯥꯏꯅꯔꯒ ꯆꯥꯗꯣꯏꯅꯦ ꯏꯃꯥꯟꯅꯕꯤꯅ ꯃꯥ ꯂꯣꯏꯔꯦꯅ ꯍꯥꯏꯔꯛꯑꯒ ꯃꯥꯗꯔꯁꯤ ꯂꯥꯏꯕ꯭ꯔꯦꯔꯤ ꯆꯠꯂꯨꯕꯩ ꯈꯔ ꯊꯦꯡꯉꯕ
ꯑꯣ
ꯈꯔ ꯊꯦꯡꯍꯜꯂꯛꯑꯕꯅꯤꯅ ꯆꯥꯛꯇꯣ ꯈꯔ ꯊꯦꯡꯉꯦ ꯉꯁꯤꯗꯤ
ꯍꯣꯏ ꯑꯩꯁꯨ ꯂꯥꯏꯕꯔꯤ ꯆꯠꯂꯨ ꯑꯁꯤꯗꯤ ꯂꯥꯏꯔꯤꯛ ꯑꯃ ꯋꯥꯏꯔꯛꯑꯦ ꯂꯥꯏꯔꯤꯛꯇꯨꯁꯨ ꯊꯤꯕ ꯐꯪꯗꯅꯅꯦ ꯑꯩꯈꯣꯏꯅ ꯕꯦꯡꯒꯣꯂꯤꯁꯦ ꯄꯥꯊꯣꯛꯇꯕ ꯑꯗꯣ ꯑꯩꯅ ꯆꯦꯗ ꯄꯨꯔꯒ ꯅꯝꯊꯣꯛꯄꯗꯣ ꯄꯨꯔ ꯆꯠꯂꯦ ꯕꯦꯡꯒꯣꯂꯤ ꯏꯁꯀ꯭ꯔꯤꯞꯇꯨ ꯑꯗꯨꯗꯨ ꯇꯁꯨ ꯃꯤꯅ ꯐꯣꯠꯇꯣꯅ ꯀꯗꯨꯗꯕ ꯨꯝꯗꯣ ꯑꯣꯔꯦꯟꯖ ꯃꯆꯨ ꯑꯣꯏꯅ ꯎꯔꯕ ꯈꯪꯗꯦ ꯑꯗꯨ ꯃꯤ ꯂꯥꯏꯕ꯭ꯔꯦꯔꯤꯗꯨ ꯆꯪꯉꯒ ꯃꯈꯨꯝ ꯑꯣꯔꯦꯟꯖ ꯑꯣꯏꯕ ꯊꯤꯏꯔꯥ ꯊꯤꯔꯦ ꯑꯗꯨꯒ ꯑꯣꯏꯗꯤ ꯑꯣꯏꯗꯣꯏꯔꯝꯃꯤ ꯑꯗꯨꯒ ꯄꯥꯕꯁꯦ ꯑꯃꯨꯛ ꯊꯣꯛꯇ꯭ꯔꯦ ꯃꯦ ꯃ ꯌꯥ ꯋꯥ ꯅ ꯄꯥꯏ ꯑꯗꯨꯒ ꯑꯩꯈꯣꯏ ꯁꯤꯗ ꯂꯩꯃꯤꯟꯅꯕ ꯏꯆꯦ ꯑꯃ ꯂꯥꯛꯑꯦ ꯑꯗꯨꯒ ꯃꯥ ꯇꯧꯔꯥ ꯄꯥꯍꯜꯂꯦ꯫ ꯀꯌꯥ ꯋꯥꯅ ꯄꯥꯈꯔꯦ ꯑꯩꯈꯣꯏꯅ ꯄꯥꯕꯗꯗꯤ ꯑꯍꯩꯕ ꯃꯤꯅ ꯄꯥꯕꯗꯗꯤ ꯖꯔ ꯖꯔ ꯖꯔ꯫ ꯑꯁꯤꯗ ꯍꯩꯔꯗꯤ ꯐꯒꯗꯕꯅꯤ꯫
ꯑꯩꯁꯨ ꯕꯦꯡꯒꯣꯂꯤꯗꯣ ꯇꯝꯒꯦ ꯈꯜꯂꯤꯅꯤꯅꯦ꯫
ꯑꯩꯁꯨ ꯀ꯭ꯂꯥꯁ ꯇꯦꯟ ꯂꯣꯏꯔꯛ ꯀ꯭ꯂꯥꯁ ꯇꯦꯟ ꯂꯣꯏꯔꯛꯄꯗꯩ ꯇꯝꯃꯛ ꯄꯅꯤ ꯃꯌꯦꯛꯁꯦ ꯈꯪꯉꯒ ꯃꯣꯏ ꯆꯩꯇꯞ ꯀꯩꯀꯥꯗꯣ ꯐꯖꯅ ꯈꯪꯗꯕ ꯑꯗꯨꯅ ꯋꯥꯏꯌꯦ꯫ ꯃꯅꯤꯄꯨꯔꯤ ꯂꯧꯔꯕꯅꯤꯅ ꯕꯦꯡꯒꯣꯂꯤꯁꯦ ꯗꯔꯀꯥꯔꯗꯤ ꯑꯣꯏꯕ꯫
ꯃꯥꯅꯤꯅꯦ ꯂꯥꯏꯔꯤꯛꯈꯩꯁꯦ ꯑꯅꯝꯕꯅ ꯕꯦꯡꯒꯣꯂꯤꯗ ꯂꯣꯏ ꯂꯩꯕꯅꯤꯅ
ꯍꯣꯏ ꯕꯦꯡꯒꯣꯂꯤꯗꯣ ꯄꯥꯕ ꯍꯩꯔꯗꯤ ꯂꯥꯏꯔꯤꯛꯁꯨ ꯈꯔ ꯍꯣꯡꯒꯗꯕꯅꯦꯕ꯫
ꯕꯦꯡꯒꯣꯂꯤꯁꯦ ꯃꯌꯦꯛ ꯁꯤꯅ ꯁꯤꯅꯤ ꯁꯤꯅ ꯁꯤꯅꯤꯗꯤ ꯈꯪꯗꯦꯕ꯫ ꯑꯗꯨ ꯑꯣꯏꯔꯁꯨ ꯈꯖꯤꯛ ꯈꯖꯤꯛ ꯇꯤ ꯄꯥꯕ ꯊꯣꯛꯄ ꯑꯗꯨ ꯃꯌꯦꯛ ꯇꯣꯉꯥꯟ ꯇꯣꯉꯥꯟꯅ ꯍꯥꯏꯌꯣꯗꯤ ꯍꯩꯇꯕꯗꯣ ꯈꯪꯗꯕꯗꯣ ꯑꯝꯇ
ꯎꯝ ꯎꯝ ꯑꯗꯣ ꯍꯧꯖꯤꯛꯀꯥꯟꯗꯤ ꯃꯣꯏꯖꯨ ꯃꯨꯠꯁꯜꯂꯛꯑꯕꯅꯤꯅ ꯄꯥꯕꯗꯨꯇꯪ ꯊꯣꯛꯑꯒꯗꯤ ꯌꯥꯔꯦꯗ ꯃꯊꯧ ꯀꯩꯁꯨꯛꯄꯨꯗꯤ ꯂꯩꯇ꯭ꯔꯦ꯫ ꯃꯅꯤꯄꯨꯔꯤꯗ ꯂꯣꯏ ꯁꯤꯜꯂꯛꯑꯕꯅꯤꯅ ꯃꯩꯇꯩ ꯃꯌꯦꯛꯅ ꯂꯣꯏ ꯁꯤꯂꯕꯅꯤꯅ ꯃꯣꯏꯖꯦ ꯗꯔꯀꯥꯗꯤ ꯂꯩꯁꯤꯜꯂꯛꯇꯔꯕꯅꯤ ꯑꯗꯨ ꯎ ꯍꯥꯟꯅ ꯑꯗꯨꯝ ꯁꯤꯖꯤꯟꯅꯔꯝꯕꯅꯤꯅ ꯍꯦꯛꯇ ꯃꯨꯊꯠꯄꯖꯨ ꯌꯥꯕ ꯅꯠꯇꯕ ꯇꯧꯋꯤꯁꯦ꯫
ꯑꯅꯝꯕꯅ ꯂꯥꯏꯔꯤꯛꯈꯩꯁꯦ ꯃꯣꯏꯗ ꯂꯣꯏ ꯂꯩꯈꯤꯕꯅꯤꯅ ꯊꯤꯔꯛꯄ ꯀꯥꯟꯗꯗꯤ ꯍꯦꯛꯇ ꯐꯔꯛ ꯇꯥꯏ꯫ ꯎꯝ
ꯂꯥꯏꯔꯤꯛꯁꯦ ꯍꯦꯛꯇ ꯐꯪꯗꯦꯕ ꯌꯥꯝ ꯋꯥꯏ ꯂꯥꯏꯔꯤꯛꯁꯦ ꯃꯤꯅꯗꯤ ꯃꯅꯤꯄꯨꯔꯤ ꯂꯧꯕ ꯂꯧꯕ ꯍꯥꯏꯕ ꯏꯃꯥ ꯂꯣꯟꯅꯦꯅ ꯁꯣꯝꯗ ꯋꯥꯔꯤꯁꯤꯗꯤ ꯃꯣꯏꯅ ꯈꯪꯗꯩꯕ꯫
ꯍꯟꯇꯣꯛꯑꯒꯁꯨ ꯍꯦꯛꯇ ꯂꯩꯕꯤꯗꯦꯅꯅꯦ ꯍꯦꯛꯇ ꯐꯔꯛ ꯇꯥꯏꯌꯦ ꯍꯥꯏꯕ꯫ ꯕꯅꯦꯕ ꯃꯣꯏ ꯇꯧꯋꯤꯁꯤ ꯍꯥꯟꯅꯗꯤ ꯃꯅꯤꯄꯨꯔ ꯂꯧꯕꯖꯤꯖꯨ ꯌꯥꯝꯃꯝꯗꯦꯗꯅꯀꯣ?
ꯍꯣꯏ ꯑꯁ ꯍꯧꯖꯤꯛꯇꯤ ꯀꯥꯏꯗꯩ ꯀꯔꯤꯛ ꯀꯔꯤꯛ ꯑꯈꯣꯏꯒꯤꯗꯨꯗ ꯃꯤ ꯑꯈꯣꯏ ꯁꯦꯃꯤꯁꯇꯔꯗ ꯃꯤ ꯆꯥꯝꯃꯒ ꯇꯔꯥꯅꯤꯊꯣꯏ ꯇꯝꯃꯦ꯫
ꯌꯥꯃꯤꯅꯦꯀꯣ ꯑꯗꯨꯗꯤ꯫
ꯑꯣ ꯍꯣꯏ ꯇꯣꯛꯄꯖꯨ ꯈꯔ ꯌꯥꯎꯅꯒꯔꯦ ꯑꯗꯣ ꯇꯣꯛ ꯇꯧꯕꯖꯤꯡꯗꯨꯖꯨ ꯑꯥ ꯇꯝꯅꯤꯡꯕ ꯃꯌꯥꯝꯗꯣ ꯇꯝꯍꯟꯕꯤꯗꯦ ꯃꯣꯏ ꯇꯧꯔꯤꯕ ꯀꯟꯖꯤꯜꯂ ꯊꯝꯃꯦ ꯑꯗꯨꯒ ꯇꯝꯖꯨ ꯇꯝꯗ꯭ꯔꯦ ꯁꯤꯠꯇꯨ ꯃꯥꯡꯍꯜꯂꯦꯕ꯫
ꯃꯣꯏ ꯇꯝꯃꯣꯏꯗꯣꯏ ꯑꯣꯏꯗꯤ ꯍꯥꯟꯅ ꯐꯖꯅ ꯀꯩꯅꯣ ꯇꯧꯊꯣꯛꯑꯝꯃꯗꯤ ꯐꯒꯗꯕ꯫
ꯍꯣꯏ ꯁꯤꯠꯇꯨ ꯀꯟꯖꯤꯜꯂꯦ ꯑꯗꯨ ꯇꯝꯅꯤꯡꯕ ꯃꯌꯥꯝꯗꯨꯗꯤ ꯇꯝ ꯐꯪꯗ꯭ꯔꯦ ꯍꯧꯖꯤꯛꯀꯥꯟꯗꯤ ꯑꯦꯟ ꯏ ꯄꯤꯅꯤꯅ ꯑꯃꯨꯛ ꯇꯧꯗꯅ ꯀꯣꯂꯦꯖꯇ ꯆꯍꯤ ꯑꯃꯃꯨꯛ ꯍꯥꯞꯄꯦ ꯑꯗꯨ ꯀꯃꯥꯏꯅ ꯇꯧꯗꯣꯏꯅꯣ ꯈꯪꯗꯦ ꯑꯦꯛꯖꯥꯝ ꯊꯥꯅꯤꯃꯨꯛ ꯍꯥꯏ ꯃꯥꯔꯛꯀꯤ ꯃꯇꯨꯡ ꯏꯟꯅ ꯂꯧꯅꯤꯃꯨꯛ ꯍꯥꯏ ꯃꯣꯏꯖꯨ ꯒ꯭ꯌꯥꯟ ꯇꯥꯗ꯭ꯔꯦ꯫
ꯐꯣꯔ ꯏꯌꯔꯁ ꯑꯣꯏꯕꯤ ꯀꯥꯡꯕꯨꯗꯨꯅ ꯑꯃꯨꯛꯀ ꯌꯥꯏ ꯌꯥꯗꯦ ꯇꯧꯅꯔꯤꯗꯨꯅ ꯀꯃꯥꯏꯅ ꯇꯧꯔꯤꯖꯥꯠꯅꯣ?
ꯈꯪꯗꯤ ꯑꯈꯣꯏ ꯏꯃꯥꯟꯅꯕ ꯑꯁꯤ ꯀꯩꯅꯣꯗ ꯑꯩꯈꯣꯏꯔꯣꯝꯗ ꯇꯝꯍꯧꯕ ꯁꯤꯡꯗꯨꯖꯨ ꯍꯧꯖꯤꯛ ꯆꯍꯤ ꯃꯥꯡꯉꯒ ꯂꯩꯔꯤꯅꯤ꯫
ꯑꯁ ꯃꯣꯏ ꯆꯍꯤ ꯇꯝꯕꯗꯣ ꯃꯥꯡꯉꯕꯅꯤꯅꯦ ꯇꯧꯔꯤꯁꯦ
ꯃꯣꯏꯒꯤ ꯑꯣꯅꯔꯁꯇꯤ ꯌꯥꯎꯕ ꯑꯗꯨ ꯔꯤꯁꯥꯔꯁꯇꯤ ꯌꯥꯎꯗꯕ ꯑꯣꯅꯔꯁꯁꯨ ꯔꯤꯁꯥꯔꯁ ꯑꯣꯏꯅ ꯇꯝꯒꯦꯅ ꯃꯣꯏ ꯇꯔꯥ ꯀꯨꯟꯃꯨꯛ ꯃꯤꯡ ꯆꯟꯁꯤꯜꯂꯕ ꯑꯗꯩꯗ ꯔꯤꯁꯥꯔꯁ ꯅꯠꯇꯦ ꯉꯅꯕꯨ ꯑꯗꯨꯗꯨꯒꯤ ꯃꯤꯡꯖꯟꯁꯦ ꯂꯣꯏ ꯍꯛꯇꯣꯛ ꯇꯅꯕꯨ ꯇꯧꯋꯤ
ꯑꯁ ꯃꯣꯏ ꯄꯨꯔꯥ ꯗꯁꯥꯅꯤ ꯅꯤꯅꯦ ꯇꯧꯔꯤꯁ‌ꯦ
ꯍꯣꯏ ꯑꯗꯨꯁꯨ ꯅꯨꯡꯉꯥꯏ ꯍꯟꯗꯛꯇꯤ ꯑꯦꯛꯖꯥꯡ ꯊꯥꯈ꯭ꯔꯕꯅꯤ ꯍꯟꯗꯛꯇꯤ ꯆꯪꯉꯛꯑꯅꯤ ꯑꯅꯧꯕ ꯈꯟꯕꯁꯤꯗ ꯐꯔ‌ꯦꯁꯔ ꯆꯪꯪꯂꯛꯄꯗ
ꯐꯔ‌ꯦ ꯃꯣꯏ ꯃꯃꯥꯡꯗ ꯐꯪꯉꯒꯁꯨ ꯍꯟꯗꯛ ꯐꯖꯅ ꯇꯝꯖꯩ ꯌꯥꯔꯅꯤ
ꯂꯥꯏꯔꯤꯛꯇꯤ ꯌꯥꯝ ꯍꯩꯕ ꯃꯥꯗꯣ ꯑꯗꯩꯗ ꯌꯥꯝ ꯇꯝꯍꯟꯅꯤꯡꯕ ꯑꯩꯅ ꯍꯥꯏꯕꯗꯨ ꯁꯨꯡ ꯂꯧ ꯂꯧꯗꯕ ꯌꯨꯝꯗꯣ ꯈꯔ ꯋꯥꯕꯒꯤ ꯈꯣꯏ ꯏꯃꯨꯡꯗꯕꯗꯣ
ꯀꯣꯂꯦꯖ ꯀꯩꯗꯗꯤ ꯐꯣꯔ ꯌꯤꯔꯁ ꯂꯣꯏꯅꯃꯛ ꯆꯠꯅꯔꯕ꯭ꯔꯣ ꯍꯧꯖꯤꯛꯀꯥꯟꯁꯤꯕꯨꯣ
ꯆꯠꯅꯕ ꯀꯣꯂꯦꯖ ꯌꯥꯎꯏ ꯆꯠꯅꯗꯕꯁꯨ ꯍꯥꯞꯇꯕ ꯀꯣꯂꯦꯖꯁꯨ ꯌꯥꯎꯏꯤ ꯗꯤꯁꯇ꯭ꯔꯤꯛ ꯗꯤꯁꯇ꯭ꯔꯤꯛꯀꯤ ꯑꯣꯏꯅ ꯈꯔ ꯈꯔ ꯈꯟꯒꯠꯂꯒ ꯈꯔ ꯐꯕ ꯐꯕꯁꯤꯡꯗꯨꯗ ꯑꯣꯏꯅ ꯇꯧꯕ ꯃꯥꯜꯂꯦ ꯃꯣꯏꯗꯣ
ꯑꯣ ꯂꯣꯏꯃꯛꯀꯤ ꯑꯣꯏꯅꯗꯤ ꯆꯠꯅꯕ ꯅꯠꯇꯕ
ꯑꯣ ꯑꯈꯟꯅꯕ ꯀꯣꯂꯦꯖ ꯑꯣꯏꯅ ꯇꯧꯕ ꯃꯥꯜꯂꯦ ꯃꯣꯏꯁꯦ ꯀꯃꯥꯏꯅ ꯇꯧꯔꯤꯅꯣ ꯈꯪꯄ‌ꯣꯠꯇꯦꯗ ꯍꯧꯖꯤꯛꯁꯨ ꯃꯣꯏ ꯑꯦꯛꯖꯥꯝ ꯊꯥꯔ ꯂꯧꯅꯤ ꯂꯧꯔ‌ꯣꯏ ꯌꯥꯝ ꯀꯟꯅ ꯀ ꯇꯧꯅꯔꯤ ꯑꯩꯈꯣꯏ ꯆꯍꯤꯁꯦ ꯗꯥꯎ ꯌꯥꯗꯦ ꯀꯣꯔꯣꯅꯥ ꯑꯃꯨꯛ ꯊꯦꯡ ꯅꯩ ꯂꯥꯟ ꯑꯃꯨꯛ ꯊꯦꯡꯅꯩ ꯑꯗꯒꯤ ꯑꯦꯅꯤ ꯄꯤ ꯑꯃꯨꯛ ꯑꯣꯛꯅꯩ ꯇꯧꯂꯦ
ꯅꯣꯏ ꯃꯌꯥꯝꯗꯣ ꯊꯦꯡꯅꯔꯅ ꯈꯪꯉꯕꯅꯤꯅꯦ ꯑꯩꯈꯣꯏꯁꯤꯅ ꯑꯗꯨꯝꯕꯗꯣ ꯑꯝꯇ ꯈꯪꯗ꯭ꯔꯕꯅꯤ ꯒ꯭ꯌꯥꯟ ꯑꯃ ꯇꯥꯗ꯭ꯔꯕ ꯀꯅꯥꯅ ꯀꯅꯥꯅꯣ ꯀꯔꯤꯅꯣꯁ ꯃꯤꯅ ꯀꯣ ꯇꯧꯕ ꯀꯥꯟꯗ ꯂꯥꯏꯔꯤꯛ ꯇꯝꯗꯕꯒ ꯆꯞ ꯃꯥꯟꯅꯔꯦ ꯑꯦ
ꯑꯩꯈꯣꯏꯒꯤꯗꯁꯨꯗꯤ ꯀꯣꯔꯣꯅꯥ ꯂꯥꯛꯄꯗꯨꯁꯨ ꯑꯩꯈꯣꯏ ꯇꯦꯟ ꯊꯥꯏꯌꯦꯕ ꯑꯗꯨꯁꯨ ꯑꯗꯨꯝ ꯅꯪꯍꯧꯋꯦ ꯑꯗꯒꯤ ꯑꯩꯈꯣꯏ ꯃꯃꯥꯡꯗ ꯀꯣꯔꯣꯅꯥꯁꯦ ꯇ‌ꯦꯟ ꯊꯥꯕ ꯍꯧ ꯄꯗꯒꯤꯅ ꯇꯦꯟ ꯊꯥꯔꯝꯗꯥꯏꯗꯒꯤꯅ ꯇꯨꯋꯦꯜꯕ ꯂꯣꯏꯔꯕꯐꯥꯎ ꯑꯗꯨꯃꯥꯏꯅ ꯑꯣꯏꯈꯤꯕꯅꯦꯕ ꯑꯈꯣꯏꯒꯤ ꯃꯃꯥꯡꯒꯤ ꯕꯦꯁ ꯏꯁꯇꯗꯤ ꯇꯨꯌꯦꯞ ꯊꯥꯕꯗꯣ ꯌꯥꯈꯤ ꯅꯦ ꯄꯔꯃꯣꯁꯟ ꯄꯤꯈꯤꯕ ꯑꯗꯨ ꯑꯩꯈꯣꯏ ꯆꯍꯤꯗꯅ ꯑꯃꯨꯛ ꯑꯦꯛꯖꯥꯝ ꯑꯃꯥꯎ ꯊꯥꯔꯦ ꯑꯗꯩ ꯀꯣꯂꯦꯖ ꯍꯦꯛ ꯀꯥꯕꯗꯅ ꯑꯃꯨꯛ ꯑꯗꯨꯗꯁꯨ ꯀꯣꯔꯣꯅꯥ ꯑꯃꯨꯛ ꯀꯣꯂꯦꯖ ꯀꯥꯕꯗꯁꯨ ꯑꯃꯨꯛ ꯑꯦꯅꯤ ꯄꯤꯃꯨꯛ ꯊꯦꯡꯅꯔꯛꯑꯦ ꯏꯅꯤ ꯄꯤ ꯆꯩꯦ ꯄꯖ ꯀꯦ ꯄꯣ ꯂꯥꯟꯅ ꯑꯃꯨꯛ ꯇꯧꯁꯤꯜꯂꯛꯑꯦ ꯀꯣꯂꯦꯖꯇꯗꯤ ꯀꯥꯏꯔ ꯀꯥꯗꯦꯔꯥ ꯒ꯭ꯌꯥꯟ ꯑꯃ ꯇꯥꯗꯕꯤ ꯇꯣꯛꯈ꯭ꯔꯕꯅꯤ
ꯑꯩꯈꯣꯏ ꯍꯧꯖꯤꯛ ꯇꯧꯔꯤꯁꯦ ꯂꯥꯟꯅꯣ ꯀꯩꯅꯩꯅꯣ ꯇꯧꯕꯅꯤꯅ ꯂꯥꯏꯔꯤꯛ ꯇꯝꯕꯁꯤꯗ ꯒ꯭ꯌꯥꯟ ꯑꯃ ꯇꯥꯅꯕ ꯅꯠꯇ꯭ꯔꯦ ꯇꯧꯔꯤꯁꯦ
ꯍꯣꯏ ꯑꯣꯟꯂꯥꯏꯟꯗ ꯈꯔ ꯇꯧ ꯑꯃꯗ ꯈꯔ ꯇꯧ ꯂꯥꯏꯔꯤꯛ ꯇꯝꯕꯒꯤ ꯀꯩꯅꯣꯁꯦ ꯐꯖꯅ ꯈꯪꯗ꯭ꯔꯕꯅꯤꯅ ꯂꯥꯏꯔꯤꯛ ꯇꯝꯕꯒꯤ ꯃꯍꯥꯎꯁꯦ ꯍꯥꯏꯗꯤ ꯏꯂꯚꯦꯟ ꯇꯨꯋꯦꯜ ꯅꯨꯡꯉꯥꯏꯕ ꯈꯪꯍꯧꯗ꯭ꯔꯦ ꯀꯣꯂꯦꯅꯨꯡꯉꯥꯏꯕ ꯈꯪꯍꯧꯗ꯭ꯔꯦ ꯍꯧꯖꯤꯛ ꯃꯥꯁꯇꯔ ꯇꯝꯕꯩ ꯈꯔ ꯅꯨꯡꯉꯥꯏꯕ ꯈꯔ ꯈꯪꯉꯤ
ꯄꯔ ꯇꯝꯃꯤꯉꯩꯗ ꯅꯨꯡꯉꯥꯏꯍꯧꯔꯣ
ꯍꯣꯏ ꯑꯁ ꯃꯤ ꯐꯤꯂꯝꯒꯨꯝꯕ ꯀꯩꯒꯨꯝꯕꯗꯗꯤ ꯃꯥꯁꯇꯔꯗꯣ ꯌꯥꯝ ꯅꯨꯡꯉꯥꯏꯅ ꯇꯝꯕꯣꯏꯗꯤ ꯌꯥꯝ ꯅꯨꯡꯉꯥꯏꯇꯕꯤ ꯑꯣꯏ ꯂꯩꯔꯝꯃꯤ
ꯆꯪꯉꯨꯔꯀꯥꯟꯗ ꯍꯦꯟꯅ ꯋꯥꯔꯕ꯭ꯔꯥ
ꯏꯁꯁ ꯋꯥꯔꯕꯗꯤ ꯌꯥꯝꯃꯦ ꯇꯣꯛꯅꯤꯡꯕꯗ ꯐ꯭ꯔꯦꯡ ꯐ꯭ꯔꯦꯡ ꯆꯣꯡꯉꯒꯗꯤ
ꯐꯤꯂꯝꯗꯨꯕꯨ ꯌꯥꯕꯩ ꯋꯥꯔꯅꯤ ꯑꯁꯦꯡꯕꯗꯗꯤ ꯌꯥꯔꯝꯗ꯭ꯔꯦꯕ
ꯌꯥꯗꯦ ꯌꯥꯗꯦ ꯐꯤꯂꯝꯗꯒꯗꯤ ꯀꯦꯗꯅ ꯃꯧꯗꯅ ꯍꯧꯖꯤꯛ ꯑꯩꯈꯣꯏ ꯃꯥꯏ ꯇꯥꯅꯤꯕꯨ ꯈꯪꯗꯦ
ꯑꯦꯛꯖꯥꯝꯅꯦꯕꯨ ꯍꯥꯏꯕꯅꯦ ꯑꯦꯁꯥꯏꯟꯃꯟꯅꯦꯕꯨ ꯍꯥꯏꯔꯤꯕꯅꯦ ꯀꯣꯛ ꯉꯥꯎꯔꯦ
ꯁꯨꯡꯂꯦ ꯂꯦ ꯇ ꯀꯃꯥꯏ ꯇꯧꯕ ꯍꯣ ꯍꯌꯦꯡꯁꯨ ꯑꯩꯈꯣꯏꯒꯤ ꯗꯤꯄꯥꯔꯠꯃꯦꯟꯇ ꯀꯩꯅꯣ ꯗꯤꯄꯥꯔꯠꯃꯦꯟꯒ ꯁꯝꯅꯔꯒ ꯏꯁꯇꯨꯗꯦꯟ ꯌꯨꯅꯤꯌꯟ ꯀꯥꯡꯕꯨꯒ ꯁꯝꯅꯔꯒ ꯂꯥꯏꯔꯤꯛ ꯐꯣꯡꯕ ꯍꯥꯏꯕ꯭ꯔꯥ ꯀꯩꯅꯣ ꯀꯔꯤꯅꯣꯕꯒꯤ ꯄꯥꯂꯟ ꯇꯧꯗꯣꯔꯤ
ꯄꯥꯂꯟꯁꯨ ꯇꯧꯈ꯭ꯔ ꯄꯣꯠꯅꯦ
ꯎꯝ ꯈꯨꯂꯒ ꯍꯥꯏꯦ ꯂꯔꯤꯛ ꯆꯣꯡꯕ ꯐꯪꯉꯦ ꯄꯪꯇꯧꯗꯤ ꯇꯧꯏꯤ ꯆꯠꯅꯤꯡꯉꯁꯨ ꯄꯩꯁꯥ ꯂꯩꯇꯕꯅꯤꯅ ꯏꯀꯥꯏ
ꯍꯧꯖꯤꯛꯀꯥꯟꯁꯤꯗꯤ
ꯂꯥꯛꯏꯁꯦ ꯄꯩꯁꯥ ꯄꯥꯏꯕꯗꯗꯤ ꯄꯪꯅꯨꯡ ꯅꯨꯡꯉꯥꯏꯕ
ꯃꯥ ꯄꯩꯁꯥꯒ ꯊꯣꯛꯑꯒ ꯅꯨꯡꯉꯥꯏꯅ ꯇꯝꯃꯒꯅ ꯅꯨꯡꯉꯥꯏꯕꯅꯤꯅꯦ ꯑꯣꯏꯔꯤꯁꯤ ꯑꯗꯨ ꯃꯤꯗꯤ ꯍꯦꯒ ꯊꯕꯛ ꯇꯧꯔꯁꯨ ꯂꯥꯏꯔꯤꯛꯁꯨ ꯇꯝ ꯂꯩꯔꯝꯃꯤ ꯀꯃꯥꯏꯅ ꯇꯧꯔꯤꯅꯣ ꯈꯪꯗꯦ
ꯑꯁꯨꯛ ꯌꯥꯝ ꯋꯥꯏ
ꯂꯥꯏꯔꯤꯛ ꯇꯧꯔꯤꯅꯤꯅ ꯇꯧꯔꯤꯉꯩꯗ ꯀꯩꯝꯇꯁꯨ ꯇꯧꯍꯧꯗꯦ ꯇꯧꯔꯤꯁꯦ
ꯍꯣꯏ ꯄꯩꯁꯥꯗ ꯎ ꯇꯥꯔꯗ ꯃꯔꯔꯥ ꯂꯩꯔꯅ ꯂꯩꯔꯒ ꯌꯨꯝꯗꯩ ꯄꯩꯁꯥ ꯅꯤꯔꯦ ꯃꯥꯁꯇꯔ ꯇꯝꯃꯀꯥꯟꯁꯤꯗꯕꯨ ꯃꯤꯅ ꯑꯩꯈꯣꯏ ꯃꯇꯝꯗꯗꯤ ꯏꯃꯥꯗꯕꯤꯈꯁꯦ ꯄꯩꯁꯥ ꯇꯂꯒ ꯃꯃ ꯄꯥꯗꯅ ꯄꯁꯤꯂꯕꯗ
ꯍꯥꯎ ꯑ ꯑꯧ ꯑꯩ ꯂꯥꯛꯑꯒꯦ
ꯈꯣꯏ ꯆꯥꯛ ꯆꯥꯅꯕ ꯆꯥꯛ ꯂꯣꯏꯔꯦꯅ ꯍꯥꯏꯔꯛꯏꯕ
ꯑꯣ
ꯂꯣꯏꯁꯜꯂꯒ ꯆꯠꯂꯒꯦ ꯆꯥꯛ ꯆꯥꯊꯣꯛꯑꯒ ꯂꯣꯏꯁꯜꯂꯒ ꯂꯣꯏꯁꯤꯜꯂꯒ ꯆꯥꯔꯒꯦ ꯆꯠꯂꯒꯦ
ꯊꯣꯛꯑꯗꯕꯅꯤ ꯑꯗꯨꯒ ꯑꯦꯁꯥꯏꯟꯃꯦꯟ ꯑꯃꯨꯛ ꯏꯒꯦ
ꯑꯩꯒꯤꯁꯨ ꯑꯦꯁꯥꯏꯟꯃꯦꯟ ꯏꯔꯤꯉꯩꯗ ꯑꯋꯥꯕ ꯑꯃ ꯑꯣꯏꯔꯝꯕꯅꯦ ꯑꯗꯨꯇ ꯍꯣꯠꯅꯕꯗ
ꯑꯣꯏꯔꯕꯅꯦ ꯑꯩ ꯈꯨꯅꯥꯎꯕꯤꯖꯦ ꯂꯣꯏ ꯍꯩꯒꯠꯂꯕꯅꯦ ꯈꯅꯥꯎꯖꯤꯁꯨ ꯌꯥꯁꯤꯜꯂꯛꯇ꯭ꯔꯦ ꯈꯣꯟꯖꯦꯜ ꯊꯣꯛꯆꯤꯜꯂꯛꯇ꯭ꯔꯕꯣ ꯀꯩꯅꯣꯝ ꯇꯧꯔꯦ
ꯂꯣꯛ ꯇꯧꯕꯒ ꯀꯩꯒ ꯋꯦꯗꯔꯁꯤꯒ ꯇꯧꯔꯤ ꯑꯣꯏꯔꯝꯒꯅꯤꯌꯦ
ꯍꯣꯏ ꯑꯩꯅ ꯁꯣꯏꯖꯤꯟ ꯑ ꯀꯩꯅꯣ ꯁꯧꯒ꯭ꯔꯤꯖꯨ ꯑꯃꯨꯛ ꯆꯥꯁꯤꯜꯂꯨꯔꯦ
ꯁꯧꯒ꯭ꯔꯤꯒꯨꯝꯕ ꯑꯁꯤꯟ ꯑꯔꯥꯛ ꯆꯥꯕꯖꯦ ꯍꯦꯟꯕꯅꯤꯅꯦ ꯈꯅꯥꯎ ꯅꯥꯕꯁꯤꯁꯨ
ꯍꯣꯏ